ꯍꯜꯂꯣ
ꯍꯧꯥꯎꯖꯤ ꯀꯔꯤ ꯑꯣꯏꯔꯤ ꯌꯥꯝ ꯑꯩ ꯑꯩꯒꯤ ꯋꯥꯔꯤꯗ ꯂꯣꯏꯗ꯭ꯔꯤꯌꯦ ꯑꯩ ꯀꯝꯄ꯭ꯂꯤꯠ ꯑꯣꯏꯔꯒꯦꯀꯣ
ꯍꯣꯏ ꯅꯪ ꯀꯝꯄ꯭ꯂꯤꯠ ꯑꯣꯏꯔꯣ
ꯇ ꯑꯗꯨꯃꯥꯏꯅ ꯇꯧꯋꯦꯗꯣ ꯑꯗꯨꯃꯥꯏꯅ ꯆꯥꯕ ꯀꯥꯟꯗ ꯃꯕꯥꯅꯤꯗꯣ ꯑꯗꯨ ꯆꯥꯕ ꯀꯥꯟꯗ ꯐꯥꯕ ꯐꯠꯇꯕ ꯈꯪꯈ꯭ꯔꯦꯕ ꯈꯪꯈ꯭ꯔꯦ ꯍꯥꯏꯗꯤ ꯍꯥꯟꯅꯗꯤ ꯗ꯭ꯔꯦꯁ ꯀꯔꯤ ꯀꯔꯥ ꯁꯦꯠꯂꯝꯗꯕꯅꯦꯕ ꯐꯠꯇꯕꯗꯣ ꯍꯧꯖꯤꯛꯇꯤ ꯃꯕꯥꯅꯤꯗꯨ ꯐꯥꯕ ꯐꯠꯇꯕ ꯏꯀꯥꯏꯕ ꯈꯪꯈ꯭ꯔꯦ ꯑꯗꯨꯒꯤ ꯃꯕꯥꯅꯤꯗꯣ ꯑꯣ ꯑꯩꯈꯣꯏꯅꯤꯁꯦ ꯅꯦꯀꯦꯠ ꯑꯣꯏꯔꯦ ꯗ꯭ꯔꯦꯁ ꯁꯦꯠꯇ꯭ꯔꯦ ꯍꯥꯏꯕ ꯈꯪꯈ꯭ꯔꯦꯕ ꯑꯗꯨ ꯑꯗꯨꯃꯥꯏꯅ ꯑꯗꯨꯋꯥ ꯑꯩꯒꯤ ꯃꯕꯥꯅꯤꯗꯣ ꯏꯀꯥꯏꯔꯦ ꯏꯀꯥꯏꯔꯒ ꯀꯩꯅꯣꯅ ꯂꯤꯐ ꯣ ꯃꯅꯥꯗ
ꯑꯥ ꯍꯣꯏ
ꯂꯩꯒꯤ ꯃꯅꯥꯔꯥ ꯈꯪꯗꯦ ꯑꯦꯅꯤꯒꯤ ꯃꯅꯥꯗꯨꯅ ꯃꯕꯥꯅꯤꯒꯤ ꯀꯩꯅꯣꯗꯣ ꯀꯕꯔ ꯇꯧꯔꯦ ꯀꯕꯔ ꯇꯧꯔ ꯂꯣꯠꯂꯒ ꯂꯩꯔꯦ ꯀꯤꯔꯦ ꯃ ꯃꯕꯥꯅꯤꯗꯣ ꯌꯥꯝ ꯀꯤꯈ꯭ꯔꯦꯕ ꯍꯣꯏ ꯍꯣꯏ ꯍꯣꯏ ꯀꯤꯔꯒ ꯃꯕꯥꯅꯤꯗꯣ ꯂꯣꯠꯂꯒ ꯂꯩꯔꯦ ꯑꯗꯨꯒ ꯏꯁꯣꯔꯅ ꯑꯗꯨ ꯅꯨꯄꯥꯒꯤ ꯃꯤꯡꯗꯣ ꯀꯧꯎꯔꯦ ꯀꯗꯥꯏꯗ ꯂꯩꯕ꯭ꯔꯥ ꯀꯗꯥꯏꯗ ꯂꯩꯕ꯭ꯔꯥ ꯍꯥꯏꯅ ꯑꯗꯨꯃꯥꯏꯅ ꯀꯧꯔꯦ ꯀꯧꯔꯒ ꯑꯗꯨꯗꯒꯤ ꯑꯗꯨꯃꯥꯏꯅ ꯇꯧꯔꯦ ꯇꯧꯔꯒ ꯃꯕꯥꯅꯤꯗꯣ ꯏꯁꯣꯔꯅ ꯃꯕꯥꯅꯤꯕꯨ ꯍꯧꯖꯤꯛꯇꯤ ꯀꯔꯁ ꯇꯧꯕꯤꯔꯦ ꯀꯔꯁ ꯇꯧꯕꯤꯔꯕ ꯇꯧꯕꯤꯕꯗꯣ ꯍꯧꯖꯤꯛꯇꯒꯤ ꯍꯧꯅ ꯅꯕꯥꯅꯤꯁꯦ ꯁꯤ ꯒꯥꯔꯗꯦꯟꯗ ꯂꯩꯕ ꯌꯥꯗꯔꯔꯣꯏ ꯆꯠꯂꯣ ꯆꯠꯂꯒ ꯅꯪ ꯅꯁꯥꯒꯤ ꯍꯨꯃꯥꯡꯒꯤ ꯅꯁꯥꯒꯤ ꯍꯨꯃꯥꯡꯒꯤꯦ ꯅ ꯆꯥꯔꯨꯔꯣ ꯋꯥꯔꯒ ꯁꯨꯔꯒ ꯑꯗꯨꯃꯥꯏꯅ ꯇꯧꯔꯒ ꯆꯥꯔꯣ ꯍꯥꯏꯅ ꯏꯁꯣꯔꯅ ꯀꯔꯁ ꯇꯧꯕꯤꯔꯦ ꯇꯥꯟꯊꯣꯛꯄꯤꯔꯦ ꯒꯥꯔꯗꯦꯟꯗꯒꯤ ꯑꯗꯨꯗꯒꯤ ꯃꯕꯥꯅꯤꯗꯣ ꯀꯥꯞꯂꯒ ꯆꯠꯈ꯭ꯔꯦ ꯆꯠꯂꯒ ꯉꯁꯥꯏꯒꯤ ꯂꯤꯟꯗꯨꯁꯨ ꯃꯈꯣꯡ ꯂꯩꯔꯝꯕꯅꯦꯕꯀꯣ ꯍꯥꯟꯅꯗꯤꯀꯣ ꯑꯗꯣ ꯏꯁꯣꯔꯅ ꯀꯔꯁ ꯇꯧꯕꯤꯕꯒꯤ ꯅꯪꯁꯨ ꯅꯈꯣꯡꯅ ꯆꯠꯄ ꯌꯥꯔꯔꯣꯏ ꯃꯥ ꯂꯤꯟꯗꯤ ꯍꯧꯖꯤꯛꯇꯤ ꯁꯨꯃꯥꯏꯅ ꯆꯠꯑꯦꯗꯅ ꯃꯈꯣꯡ ꯌꯥꯎꯗꯕꯤꯗ ꯑꯗꯣ ꯏꯁꯣꯔꯅ ꯀꯥꯏꯁꯨ ꯇꯧꯕꯤꯕꯒꯤꯅꯦꯕ ꯋꯥꯔꯤꯕꯨꯗꯤ ꯃꯊꯪ ꯃꯊꯪ ꯃꯊꯪ ꯃꯌꯥꯝ ꯂꯩꯌꯦ ꯑꯗꯨꯕꯨ ꯑꯗꯨꯒꯤ ꯋꯥꯔꯤꯗꯨꯗꯤ ꯑꯗꯨꯗꯒꯤ ꯍꯣꯏ ꯂꯣꯏꯕꯨꯗꯤ ꯂꯣꯏꯁꯤꯟꯗ꯭ꯔꯤ ꯃꯕꯥꯅꯤꯗꯣ ꯑꯃꯨꯛꯀ ꯑꯉꯥꯡ ꯂꯩꯔꯦꯕꯀꯣ ꯅꯨꯄꯥ ꯑꯅꯤ ꯅꯨꯄꯥ ꯑꯅꯤ ꯂꯩꯔꯦ ꯑꯗꯨꯒ ꯑꯍ ꯑꯍꯟꯕꯗꯨꯅ ꯃꯥꯅ ꯃꯕꯨꯛ ꯐꯠꯇꯕ ꯐꯠꯇꯕ ꯑꯣꯏꯕ ꯑꯗꯨꯒ ꯑꯃꯗꯨꯅ ꯑꯉꯥꯡ ꯅꯠꯇꯦ ꯃꯅꯥꯎꯅꯨꯄꯥꯗꯨꯅ ꯑꯐꯕ ꯑꯉꯥꯡ ꯑꯣꯏꯕ ꯑꯐꯕ ꯑꯉꯥꯡ ꯑꯣꯏꯔꯒ ꯀꯩꯅꯣ ꯏꯁꯣꯔꯒꯤ ꯀꯠꯄꯗꯣ ꯄꯣꯠ ꯆꯩ ꯀꯔꯤ ꯀꯔꯥ ꯑꯩꯈꯣꯏꯅ ꯀꯩꯅꯣ ꯇꯧꯕꯗꯣ ꯄꯤꯕꯗꯣ ꯈꯪꯕ꯭ꯔꯥ
ꯍꯣꯏ ꯆꯨꯝꯃꯦ
ꯎ ꯑꯗꯨꯃꯥꯏꯅ ꯇꯧꯔꯦ ꯇꯧꯔꯒ
ꯍꯣꯏ ꯆꯨꯝꯃꯦ
ꯑꯗꯨꯃꯥꯏꯅ ꯇꯧꯔꯦ ꯇꯧꯔꯒ ꯑꯩ ꯀꯩꯅꯣꯁꯨ ꯌꯥꯗ꯭ꯔꯦ ꯉꯁꯥꯏ ꯅꯣꯛꯄꯗꯒꯤ ꯑꯥ ꯑꯗꯨꯃꯥꯏꯅ ꯇꯧꯔꯦ ꯑꯗꯨꯃꯥꯏꯅ ꯇꯧꯔꯒ ꯃꯥꯒꯤ ꯃꯥꯅ ꯃꯥꯒꯤ ꯑꯍꯟꯒꯤ ꯑꯍꯟꯅ ꯃꯆꯥꯅꯨꯄꯥ ꯑꯍꯟꯗꯤ ꯐꯠꯇꯦ ꯍꯥꯏꯗꯅ ꯑꯗꯨꯅ ꯀꯠꯄꯤꯕꯁꯤꯡꯗꯤ ꯏꯁꯣꯔꯅ ꯂꯧꯕꯤꯗ꯭ꯔꯦ ꯍꯥꯏꯌꯦ ꯀꯕꯤ ꯖꯒꯥ ꯃꯅꯥꯎꯅ ꯄꯥꯅ ꯀꯥꯔꯛꯄꯗꯨꯗꯤ ꯚꯥꯕꯗꯣ ꯍꯥꯟꯅ ꯍꯥꯟꯅ ꯈꯣꯔꯒꯤ ꯀꯛꯄ ꯍꯥꯏꯕꯁꯤꯗꯤ ꯈ꯭ꯋꯥꯏꯗꯒꯤ ꯑꯐꯕꯗꯣ ꯁꯦꯂꯦꯛ ꯇꯧꯊꯣꯔꯑꯒ ꯀꯛꯀꯗꯕꯅꯤꯗꯅ ꯄꯤꯒꯗꯕꯅꯤꯗꯅ ꯑꯗꯨꯝꯃꯥꯏꯅ ꯇꯧꯔꯦ ꯑꯗꯨꯒ ꯀꯔꯤꯁꯨ ꯆꯥꯗ꯭ꯔꯤꯉꯩꯗ ꯐꯥꯔꯁ ꯐꯨꯗ ꯍꯥꯟꯅ ꯍꯥꯟꯅ ꯀꯔꯤ ꯀꯅꯥꯁꯨ ꯆꯥꯗ꯭ꯔꯤꯉꯩꯗ ꯑꯍꯑꯟꯕꯗꯣ ꯑꯗꯨ ꯄꯤꯒꯗꯕꯅꯦꯕ ꯑꯗꯨ ꯄꯤꯒꯗꯕꯅꯤ ꯅꯦꯕ ꯑꯗꯨꯃꯥꯏꯅ ꯃꯥꯗꯤ ꯄꯤꯕꯒꯤ ꯏꯁꯣꯔꯅ ꯂꯧꯕꯤꯔꯦ ꯂꯧꯕꯤꯔꯦ ꯂꯧꯕꯤꯔꯦ ꯑꯗꯨꯒ ꯃꯥꯒꯤ ꯑꯍꯟꯗꯨꯗꯤ ꯁꯥꯎꯔꯦ ꯁꯥꯎꯔꯒ ꯃꯅꯥꯎꯅꯨꯄꯥꯒꯕꯨ ꯍꯥꯠꯄꯤꯔꯦ ꯀꯩꯅꯣꯅ ꯃꯥꯒꯤ ꯗꯗꯥꯅ
ꯍꯣꯏ
ꯍꯥꯄꯤꯈ꯭ꯔꯦ ꯑꯗꯣ ꯃꯍꯥꯗꯣ ꯑꯩꯗꯣ ꯀꯥꯎꯈ꯭ꯔꯦ
ꯂꯤꯔꯣ
ꯀꯥꯎꯈ꯭ꯔꯦꯀꯣ ꯑꯗꯨꯒꯤ ꯃꯈꯥꯗꯤ ꯑꯗꯨꯒ ꯍꯣꯏꯕ ꯂꯤꯒꯦꯕ ꯑꯇꯣꯞꯄ
ꯈꯪꯗ꯭ꯔꯦꯕ ꯑꯗꯨꯒ ꯍꯥꯟꯅꯗꯤꯅꯦ ꯑꯁꯤꯒꯤ ꯀꯩꯅꯣꯗꯣ ꯑꯇꯤꯌꯥꯗꯣ ꯑꯇꯤꯌꯥ ꯆꯨꯝꯃꯦ ꯆꯨꯝꯃꯦꯀꯣ
ꯇꯨꯃꯦ
ꯑꯇꯤꯌꯥꯗꯣ ꯍꯥꯟꯅꯗꯤ ꯑꯩꯈꯣꯏꯅ ꯑꯗꯨꯝꯥꯏꯅ ꯆꯠꯄ ꯀꯥꯟꯗ ꯑꯗꯨꯝ ꯄꯥꯏꯕ ꯐꯪꯉꯦ ꯍꯥꯏꯌꯦ ꯌꯥꯝꯅ ꯅꯛꯅ ꯂꯩꯔꯝꯕꯅꯦ ꯍꯥꯏꯌꯦ ꯑꯗꯨ ꯅꯨꯄꯤ ꯑꯃꯅꯅꯦ ꯑꯁ ꯑꯁꯤꯁꯨ ꯋꯥꯏ ꯆꯤꯜꯂꯦꯗ ꯍꯥꯏꯅ ꯑꯗꯨꯃꯥꯏꯅ ꯥꯏ ꯏꯁꯇꯛꯅ ꯃꯊꯛꯇ ꯑꯗꯨꯃꯥꯏꯅ ꯇꯧꯕꯗꯒꯤ ꯑꯁꯛ ꯈ꯭ꯔꯦ ꯑꯗꯨꯒ ꯑꯩꯈꯣꯏ ꯄꯥꯕ ꯐꯪꯗ꯭ꯔꯦ
ꯑ ꯍꯣꯏ ꯆꯃꯦꯥꯏ
ꯎꯥ ꯑꯗꯨꯅꯤꯗ ꯋꯥꯔꯤ ꯍꯥꯏꯕꯁꯦ ꯋꯥꯔꯤꯅꯤꯗ
ꯃꯥꯖꯤꯅꯦꯁꯅꯤꯀꯣ
ꯃꯅꯦꯁꯤ ꯅꯠꯇꯦꯗ ꯊꯥꯏꯅꯒꯤ ꯋꯥꯔꯤꯁꯤꯅꯤꯗ
ꯑꯁꯦꯡꯕꯔꯥ
ꯑꯁꯦꯡꯕꯅꯦ
ꯍꯣꯏ ꯑꯃ ꯑꯃꯨꯛ ꯋꯥꯔꯤ ꯑꯃ ꯂꯤꯔꯨ
ꯑꯥ ꯑꯃꯨꯛ ꯂꯤꯒꯦ ꯅꯪꯁꯨ ꯑꯗꯨꯝ ꯈꯨꯝꯃꯨꯛꯀꯧ ꯇꯨꯃꯤꯟꯅꯗꯤ ꯂꯩꯒꯅꯨ ꯅꯠꯇ꯭ꯔꯗꯤ ꯅꯪ ꯁꯣꯏꯖꯅꯦ
ꯑꯩ ꯑꯃꯨꯛ ꯋꯥꯔꯤ ꯑꯃ ꯂꯤꯕꯤꯔꯒꯦ
ꯍꯣꯏ ꯍꯣꯏ ꯅꯪ ꯑꯃꯨꯛ ꯂꯤꯔꯣ ꯑꯗꯨꯗꯤ ꯑꯩ ꯇꯥꯔꯒꯦ
ꯍꯣꯏ ꯅꯪ ꯑꯃꯨꯛ ꯈꯨꯃꯣꯒꯣ
ꯍꯣꯏ ꯍꯣꯏ ꯈꯨꯝꯒꯦ
ꯎꯝ ꯑꯩꯈꯣꯏ ꯑꯩꯈꯣꯏꯒꯤ ꯁꯤꯗ ꯂꯩꯕꯗ ꯔꯨꯝꯗ ꯃꯤ ꯃꯔꯤ ꯂꯩꯌꯦ
ꯑꯥ
ꯍꯥ ꯅꯠꯇ ꯃꯥꯄꯟꯅꯦꯦ ꯑꯁ ꯑꯩꯗꯤ ꯀꯟꯐ꯭ꯌꯨꯁ ꯑꯣꯏꯈ꯭ꯔꯦ ꯑꯁ ꯉꯁꯥꯏ ꯅꯪꯅ ꯃꯔꯤ ꯍꯥꯏꯔꯛꯈꯤꯕꯗꯣ ꯑꯩ ꯄꯣꯛꯄꯁꯨ ꯌꯥꯗ꯭ꯔꯦ ꯀꯝꯄ꯭ꯂꯤꯠ ꯇꯧꯒꯅꯤ ꯍꯥꯏꯅ ꯑꯗꯨꯝ ꯈꯜꯂꯒ ꯂꯩꯕꯒꯤ ꯑꯩꯈꯣꯏꯒꯤ ꯔꯨꯝꯗ ꯃꯤ ꯃꯤ ꯅꯥꯏ ꯃꯣꯏ ꯃꯥꯄꯜ ꯂꯩꯌꯦ ꯃꯤꯃ ꯄꯟꯗꯣ ꯁꯦꯝ ꯗꯤ ꯃꯃꯤꯡ ꯑꯃꯠꯇ ꯃꯥꯟꯅꯗꯦ ꯃꯁꯛ ꯑꯃꯠꯇ ꯃꯥꯟꯅꯗꯦ ꯂꯝꯁꯨ ꯑꯃꯠꯇ ꯃꯥꯟꯅꯗꯦ ꯑꯗꯣ ꯑꯩꯈꯣꯏ ꯁꯤꯗ ꯂꯩꯕꯗꯣ ꯑꯃꯨꯛ ꯑꯃꯨꯛꯁꯨ ꯌꯥꯝꯅ ꯅꯨꯡꯁꯤꯅꯕ ꯃꯥꯜꯂꯦ ꯑꯃꯨꯃꯛꯁꯨ ꯌꯥꯝꯅ ꯁꯥꯎꯅꯩꯑ ꯑꯃꯨꯃꯁꯨ ꯌꯥꯝꯅ ꯍꯔꯥꯎꯑꯦ
ꯔꯤꯗ
ꯍꯣꯏ ꯑꯗꯨꯃꯥꯏꯅ ꯇꯧꯔꯒ ꯂꯩꯌꯦ ꯑꯗꯣ ꯍꯧꯖꯤꯛꯇꯤ ꯃꯌꯥꯝꯁꯤꯡꯁꯦ ꯇꯨꯝꯃ ꯇꯨꯝꯃꯒ ꯂꯩꯅꯩꯌꯦ ꯃꯥꯒꯤ ꯐꯣꯟ ꯄꯥꯏꯔꯒ ꯄꯥꯔꯁꯣꯅꯦꯜ ꯇꯣꯛ ꯇꯧꯔ ꯇꯧꯔꯒ ꯂꯩꯅꯩꯌꯦ
ꯍꯣꯏ ꯍꯣꯏ ꯍꯣꯏ
ꯑꯗꯨꯒ ꯇ ꯏꯁꯂꯤ ꯇꯧꯔꯒ ꯂꯩꯕꯁꯨ ꯌꯥꯎꯋꯦ ꯑꯩꯗꯤ ꯍꯧꯖꯤꯛ ꯇꯨꯝꯗꯦ ꯅꯪꯕꯨ ꯋꯥꯔꯤ ꯁꯥꯟꯅꯔꯒ ꯂꯩꯌꯦ
ꯍ ꯊ ꯆꯗ ꯆꯨꯝꯃꯤ ꯆꯨꯝꯃꯤ ꯁꯣꯝꯅ ꯇꯥꯛꯄꯤꯔꯤꯕ ꯋꯥꯐꯝꯁꯤꯡꯗ
ꯑꯗꯨꯒ ꯑꯩꯈꯣꯏꯗꯣ ꯃꯇꯝ ꯈꯔꯒꯤ ꯃꯇꯨꯡꯗꯗꯤ ꯂꯣꯏꯅ ꯀꯥꯏꯅꯔꯅꯤ
ꯃꯅꯦ
ꯑꯗꯨꯒꯤ ꯈꯟꯕꯗ ꯑꯩ ꯄꯨꯛꯅꯤ ꯌꯥꯝꯅ ꯅꯨꯡꯁꯤꯌꯦ
ꯍꯣꯏꯈꯣꯏꯒ꯭ꯔꯦ ꯀ
ꯍꯣꯏ ꯑꯗꯨ ꯈꯟꯕꯗ ꯑꯩꯁꯦ ꯋꯥꯈꯜ ꯅꯨꯡꯉꯥꯏꯇꯦ
ꯍꯣꯏ ꯍꯣꯏ ꯃꯦ ꯆꯨꯝꯃꯦ
ꯑꯩꯒꯤ ꯐꯦꯁꯇꯣ ꯗꯜ ꯑꯣꯏꯁꯜꯂꯦ
ꯗꯗꯥꯜꯗꯤ ꯑꯣꯏꯒꯅꯨꯍꯦ ꯑꯗꯨꯒꯤꯗꯃꯛꯇ ꯑꯩꯅ ꯁꯛ ꯊ ꯌꯥ
ꯑꯩꯁꯨ ꯈꯟꯕ ꯐꯖꯕꯗꯤ ꯐꯖꯕ ꯄꯥꯝ ꯝꯕ ꯑꯗꯣ ꯌꯥꯗꯦ ꯑꯩ ꯋꯥꯈꯜ ꯅꯨꯡꯉꯥꯏꯇꯦ ꯃꯣꯏꯕꯨ ꯀꯥꯏꯅꯔꯅꯤ ꯈꯟꯕꯒꯤ ꯀꯣꯛꯇ ꯕꯔꯗꯟ ꯑꯣꯏ ꯑꯗꯣ ꯑꯃꯨꯛꯨꯛꯁꯨ ꯌꯥꯝꯅ ꯅꯨꯡꯁꯤꯗꯕ ꯃꯇꯝꯁꯨ ꯂꯩ ꯃꯣꯏꯕꯨ
ꯎꯝ
ꯑꯃꯨꯛ ꯑꯃꯨꯛ ꯁꯥꯎꯅꯕ ꯃꯇꯝꯗ ꯃꯣꯏꯕꯨ ꯌꯥꯝꯅ ꯅꯨꯡꯁꯤꯗꯦ ꯃꯁꯛꯁꯨ ꯌꯦꯡꯅꯤꯡꯗꯦ ꯑꯣ ꯍꯧꯖꯤꯗꯤꯤ ꯌꯥꯝꯃꯣ ꯍꯣꯏ ꯁꯥꯎꯅꯕ ꯃꯇꯝ ꯍꯥꯏꯁꯤ ꯃꯔꯝꯅꯦ ꯑꯩꯈꯣꯏ ꯍꯣꯏ ꯑꯗꯨ ꯈꯛꯇꯅꯦ ꯑꯗꯨ ꯑꯇꯩ ꯃꯇꯝꯗꯗꯤ ꯀꯩꯁꯨꯝ ꯈꯟꯗꯦ ꯁꯥꯎꯅꯗ꯭ꯔꯗꯤ ꯍꯔꯥꯎ ꯍꯔꯥꯎꯅ ꯂꯩꯔꯗꯤ
ꯆꯨꯝꯃꯦ ꯁꯣꯝꯅ ꯍꯥꯏꯕꯤꯔꯤꯗꯣ
ꯅꯪꯁꯨ ꯑꯗꯨꯃꯥꯏꯅ ꯇꯧꯕ ꯃꯇꯝ ꯂꯩꯕ꯭ꯔꯣ
ꯂꯩꯏꯌꯦ
ꯅꯨꯡꯁꯤꯕ ꯃꯇꯝ ꯅꯨꯡꯁꯤꯗꯕ ꯃꯇꯝ ꯂꯩꯔ꯭ꯔꯣ
ꯃꯌꯥꯝ ꯂꯩꯌꯦꯗ ꯌꯥꯝꯅ ꯅꯨꯡꯁꯤꯕ ꯃꯇꯝꯁꯨ ꯂꯩꯑ ꯅꯨꯡꯁꯤꯗꯕ ꯃꯇꯝꯁꯨ ꯂꯩꯑ
ꯎꯝ
ꯃꯤꯑꯣꯏꯕ ꯍꯥꯏꯕꯁꯤꯅꯤ ꯁꯤ ꯈꯛꯇꯅꯤ ꯅꯠꯇ꯭ꯔꯥ ꯑꯗꯨ ꯌꯥꯎꯗ꯭ꯔꯗꯤ ꯍꯤꯡꯕꯒꯤ ꯃꯍ ꯐꯪꯉꯣꯏ ꯅꯠꯇ꯭ꯔꯥ
ꯍꯣꯏ ꯆꯨꯝꯃꯦ
ꯅꯨꯡꯉꯥꯏꯕ ꯅꯨꯡꯉꯥꯏꯇꯕ ꯐꯥꯕ ꯐꯠꯇꯕ ꯅꯨꯡꯕ ꯅꯨꯡꯁꯤꯗꯕ ꯅꯪ ꯌꯥꯝ ꯉꯥꯡꯅꯤꯡꯗ꯭ꯔꯦ
ꯍꯧꯖꯤꯛꯇꯣ ꯑꯩꯒꯤ ꯉꯥꯡꯕ ꯃꯇꯝ ꯅꯠꯇ꯭ꯔꯣ ꯅꯪ ꯀꯔꯤ ꯃꯔꯛ ꯊꯂꯤꯅꯣ ꯅꯪꯁꯤꯗꯤꯕ ꯕꯥ ꯍꯅꯤ
ꯑꯗꯦ ꯃ ꯅꯪꯕꯨ ꯀꯩꯗꯧꯔꯒꯦ
ꯂꯣꯏꯔ ꯃꯤꯁꯨ ꯋꯥ ꯉꯥꯡꯉꯤ ꯀꯥꯏꯗ ꯃꯔꯛ ꯐꯖꯅ ꯐꯖꯅ ꯉꯥꯡꯥꯡꯉꯒ ꯋꯥ ꯉꯥꯡꯥꯡꯗꯕ ꯀ
ꯈꯟꯒꯦ ꯍꯥꯏꯔꯣ
ꯅꯪ ꯅꯪ ꯅꯪꯒꯤ ꯋꯥꯈꯟꯗꯨꯗꯤ ꯇꯨꯁꯦ
ꯑꯦ ꯃꯤꯗꯤ ꯆꯨꯝꯅꯁꯨ ꯑꯐꯥꯕ ꯔꯣꯝꯗ ꯍꯥꯏꯕꯤꯔꯒ
ꯍꯣꯏ ꯅꯪ ꯅꯪ ꯌꯥꯝ ꯐꯩꯀꯣ
ꯃꯥꯡꯍꯟꯕ ꯍꯥꯏꯕꯁꯦ ꯑꯩꯒꯤ ꯄꯨꯟꯁꯤ ꯅꯠꯇꯦ ꯑꯁ
ꯑꯁꯅꯤ ꯄꯨꯟꯁꯤꯅꯦ ꯍꯥꯏꯕ ꯌꯥꯗ꯭ꯔꯣ
ꯠꯇꯦꯕ ꯑꯗꯨ ꯔꯣꯝꯗ ꯅꯠꯇꯦ ꯅꯠꯇꯦꯕ ꯑꯩꯅ ꯍꯥꯏꯕꯗꯤ ꯑꯩꯒꯤ ꯀꯦꯔꯤꯌꯔ ꯍꯥꯏꯕ ꯑꯅꯦ
ꯍꯣꯏ ꯅꯪꯒꯤ ꯀꯦꯔꯤꯌꯔꯕꯨ ꯃꯥꯡꯍꯟꯒꯅꯨꯀꯣ ꯑꯗꯨꯅ ꯅꯪ ꯑꯩꯅ ꯋꯥ ꯉꯥꯡꯁꯨ ꯃꯔꯂꯂꯒ ꯉꯥꯡꯉꯑꯣ
ꯆꯨꯝꯃꯦ ꯆꯨꯝꯃꯦ ꯆꯨꯝꯃꯦ
ꯅꯟꯁꯨ